ꯇꯣ ꯉꯥꯏꯍꯥꯛꯇꯪꯗꯔ ꯀꯥꯗꯅꯕ ꯑꯗꯨꯒꯤ
ꯑꯣ ꯅꯪꯁꯤꯁꯨ ꯀꯣ ꯅꯝꯕꯔꯁꯦ ꯈꯪꯅꯗꯤ ꯂꯥꯏꯛ ꯂꯥꯏꯅꯗꯤ ꯊꯔꯛꯀꯅꯤ ꯑꯗꯕꯨ
ꯇꯥꯅꯤꯡꯗꯦ ꯑꯩ ꯑꯗꯨ ꯂꯩ ꯑꯗꯨꯒꯤ ꯐꯩ ꯑꯗꯨ ꯍꯪꯉꯒ ꯋꯥꯊꯤꯗꯥꯛ ꯆꯥꯔꯒ ꯄꯤꯗ꯭ꯔꯗꯤ ꯄꯤ ꯄꯤꯒꯗꯧꯕ ꯃꯤ ꯃꯥꯟꯗꯩꯅꯦ ꯃꯥꯁꯦ
ꯑꯥꯏ ꯗꯣꯟ ꯊꯤꯡ ꯃꯥ ꯐ꯭ꯔꯦꯟꯂꯤ ꯑꯣꯏꯕ ꯃꯤ ꯃꯥꯟꯗꯦ
ꯄꯅꯅꯕ ꯍꯥꯏꯅ ꯅꯪ ꯑꯩꯕꯨ ꯋꯥꯔꯧꯒꯦ ꯋꯥꯔꯧꯖꯣ ꯄꯤꯗꯕꯗꯤ ꯌꯥꯔꯔꯣꯏ ꯍꯥꯏꯔꯒ ꯕ
ꯑꯁ ꯑꯗꯨꯝ ꯈꯜꯂꯨꯕ ꯐ꯭ꯔꯦꯟꯂꯤ ꯑꯣꯏꯕꯁꯨ ꯃꯥꯟꯗꯦ ꯃꯥꯗꯤ ꯅꯝꯕꯔꯅꯤꯔꯒ ꯋꯥꯆꯦꯞꯇ ꯑꯃꯨꯛ ꯀꯟꯅ ꯃꯤ ꯃꯥꯡꯗ ꯆꯩꯔꯛꯑꯗꯤ ꯋꯥ ꯑꯁ ꯂꯣꯏꯔꯦ ꯂꯣꯏꯔꯦ ꯂꯣꯏꯔꯦ ꯑꯁ ꯑꯩ ꯑꯗꯨꯒꯨꯝꯕ ꯍꯥꯏꯗꯤ ꯑꯩꯒꯤ ꯍꯥꯔꯠꯇꯣ ꯗꯨꯛ ꯗꯨꯛ ꯗꯨꯛ ꯗꯨꯛ ꯇꯧꯋꯦꯕ ꯑꯗꯨꯝ ꯈꯜꯂꯦꯕ ꯗꯦꯂꯨꯂꯨ ꯁꯥꯒꯠꯄꯗꯤ ꯅꯨꯡꯉꯥꯏꯕꯅꯦ ꯗꯦꯂꯨꯂꯨ ꯁꯥꯒꯠ ꯁꯥꯒꯠꯂꯒ ꯃꯤ ꯃꯃꯥꯡꯗ ꯋꯥ ꯊꯤ ꯆꯥꯕ ꯍꯥꯏꯕꯁꯤꯗꯤ ꯐꯖꯗꯦ ꯅꯍꯦ
ꯐꯖꯗꯕꯅꯤ ꯐꯖꯗꯕꯅꯤ ꯑꯗꯨꯅꯦ ꯏꯁ ꯏꯁ ꯏꯕꯥꯅꯤꯁꯨ ꯃꯦꯛꯒꯤ ꯁ꯭ꯀꯨꯜꯗ ꯂꯨꯝꯕ ꯆꯠꯂꯒ ꯀꯔꯤꯅꯣ ꯑꯩꯅ ꯅꯨꯃꯤꯠ ꯈꯤꯇꯪ ꯉꯛꯇꯗꯨꯉ ꯍꯥꯏꯕꯕꯨ ꯍꯥꯏꯔ ꯆꯩꯔꯀꯄ ꯀꯔꯤ ꯑꯩꯅ ꯑꯗꯨ ꯅꯨꯃꯤꯠꯇ ꯑꯗꯨ ꯅꯨꯃꯤꯠꯇ ꯑꯗꯨ ꯇ ꯍꯥꯏꯕꯕꯨ ꯅꯪ ꯄꯥꯝꯃꯦ ꯍꯥꯏꯕꯁꯨ ꯅꯠ ꯇꯦ ꯍꯥꯏꯔꯒ ꯍꯥꯏꯩꯔꯛꯄ ꯁꯥꯕꯗꯨꯗ
ꯇꯜꯂꯦꯗ ꯀꯔꯤꯔ ꯅꯪꯅꯦ ꯀꯣꯏ ꯆꯦꯟ ꯆꯦꯔꯤꯕꯗꯣ ꯅꯪ ꯎꯗꯕꯩ ꯅꯪ ꯏꯀꯥꯏ ꯅꯍꯥꯟ ꯅꯪꯅ ꯁꯥꯔꯗꯤ ꯃꯤꯅ ꯗꯥꯗ ꯗꯨ ꯆꯪꯁꯜꯂꯕ ꯅꯪꯁꯦ ꯋꯥ ꯍꯪꯕ
ꯎꯝ
ꯍꯜꯂꯝꯒꯅꯤꯗ ꯑꯥꯗ꯭ꯔꯦ
ꯑ ꯇꯥꯏ ꯇꯥꯏ ꯇꯥꯔꯦ
ꯅꯪ ꯅꯅ ꯑꯦꯛꯖꯥꯝꯄꯜ ꯅꯍꯥꯟꯗꯣ ꯅꯪꯅ ꯍꯥꯡꯂ ꯅꯝꯕꯔ ꯔ ꯅꯠꯇ꯭ꯔꯒ ꯑꯥꯏ ꯖꯤꯔ ꯍꯪꯂꯝꯃꯗꯤ ꯅꯪꯁꯦ ꯏ ꯀꯥꯏꯔꯒ ꯂꯣꯠ ꯈ꯭ꯔꯦꯅ ꯈꯟꯒꯅꯤꯕ ꯑꯗꯨꯗꯗꯤ ꯅꯪꯅ ꯄꯥꯝꯕ ꯃꯥꯥꯟ
ꯀꯩꯅꫭ ꯋꯥꯔꯤꯁꯤ ꯏꯁ ꯌꯦꯡꯉꯣ ꯅꯕꯥꯟꯅꯤꯅ ꯅꯪꯇ ꯕꯆꯞ ꯑꯗꯣ ꯑꯃꯁꯨ ꯂꯥꯛꯇꯦ ꯅꯪꯁꯨ ꯂꯥꯛꯇꯦ
ꯑꯃꯗꯤꯗꯤ ꯏꯕꯥꯅꯤꯒꯤꯅꯦ ꯍꯦꯟꯒ ꯂꯥꯛꯈꯤ ꯃꯅꯦ
ꯎꯝ
ꯍꯪꯁꯨ ꯍꯪꯉꯗꯦ ꯋꯥꯏꯠ ꯑꯣꯏꯗꯦ ꯇꯜꯂꯤ ꯌꯥꯝ ꯁꯥꯎꯅꯤꯡꯉꯦ
ꯃ ꯏꯌꯥꯔ
ꯅꯪ ꯌꯥꯔꯁꯨ ꯑꯩ ꯌꯥꯗꯦ
ꯌꯥꯕ ꯌꯥꯕ ꯀꯔꯤꯅꯣ ꯃꯇꯝ ꯌꯥꯝ ꯂꯩꯔꯤꯌꯦ ꯃꯥꯣꯛ ꯅꯤ ꯍꯥꯏꯕꯁꯨ ꯅꯠꯇꯦ ꯃꯥꯁꯨ ꯋꯥꯟ ꯌꯥꯌꯥꯔ ꯅꯠꯇ꯭ꯔꯣ
ꯁꯤꯁ ꯑꯩꯅ ꯌꯥꯝ ꯈꯪꯉꯨꯕꯗꯣ ꯑꯗꯨ ꯈꯪꯉꯗꯤ ꯃꯃꯤꯡꯁꯨ ꯈꯪꯉꯝꯔꯣꯏ
ꯅꯠꯇꯦ ꯋꯥꯟ ꯏꯔꯅꯦ ꯍꯥꯏꯕꯗꯤ ꯋꯥꯟ ꯏꯔ ꯅꯍꯥꯟ ꯀꯩꯅꯣ ꯇꯧꯕꯗꯨꯗꯤ ꯃꯥ ꯂꯥꯏꯔꯤꯛ ꯂꯧꯕ ꯆꯪꯉꯨ ꯅꯠꯇ꯭ꯔꯣ
ꯎꯝ ꯍꯥꯏꯗꯤ ꯈꯪꯗꯦ ꯌꯦꯡꯁꯤꯜꯂꯨꯗ꯭ꯔꯦ ꯑꯩꯈꯣꯏꯒꯤꯗꯤ ꯑꯩꯈꯣꯏꯒꯤ ꯅꯠꯇꯕꯅꯤꯅ
ꯑꯗꯨꯀꯥꯟꯗꯗꯤ ꯑꯁ ꯑꯁꯁꯨ ꯌꯥꯝ ꯅꯣꯛꯅꯤꯡꯉꯦꯅꯦ ꯑꯩꯗꯤ ꯅꯍꯥꯟꯁꯨ ꯌꯥꯝ ꯈꯟꯗꯕ ꯁꯥꯕꯅꯦꯕ ꯑꯗꯨꯒꯤ ꯑꯩꯈꯣꯏ ꯑꯦꯛꯖꯥꯝ ꯊꯥꯔꯝꯗꯥꯏ ꯑꯩ ꯏꯈꯤ ꯆꯠꯂꯦꯀꯣ ꯑꯗꯨꯗ ꯄꯩꯁꯥ ꯄꯤ ꯍꯥꯏꯕꯗꯣ
ꯑꯝ
ꯂꯦꯞꯈꯤꯕꯅꯦ ꯈꯜꯂꯨꯗ꯭ꯔꯦ ꯌꯦꯡꯉꯨꯗ꯭ꯔꯦ
ꯏꯃꯥꯟꯅꯕꯤꯅꯁꯨ ꯀꯣ
ꯑ
ꯑꯗꯨꯗꯨꯕꯤꯇ ꯍꯥꯏꯔꯕꯗꯤ ꯃꯤꯡ ꯐꯥꯎꯕꯗꯤ ꯌꯦꯡꯉꯛꯄ ꯌꯥꯕ ꯃꯥ ꯂꯩꯕ ꯃꯥꯜꯂꯤꯕ ꯃꯥ ꯅꯛꯅꯞ
ꯂꯦꯄꯤ ꯃꯥꯃ ꯍꯔꯥꯎꯗ ꯂꯤꯕꯒ ꯂꯩ ꯑꯩꯅ ꯐꯨꯝꯈ꯭ꯔꯦ ꯍꯥꯏꯔꯒ ꯑꯩꯗꯤ ꯈꯔ ꯏꯀꯥꯏꯈ꯭ꯔꯕꯒꯤ
ꯅꯪꯁꯨ ꯍꯥꯏꯔꯝꯃꯗꯤꯀꯣ ꯅꯃꯥꯏꯗꯨ ꯀꯥꯏꯕꯤ꯭ꯔꯤꯉꯩꯗ ꯍꯧꯖꯤꯛꯇꯤ ꯃꯤꯡꯁꯨ ꯈꯪꯉꯧꯖꯤ ꯈꯪꯒꯗꯕ ꯆꯥꯟꯁꯇ
ꯑꯗꯨꯀꯥꯟꯗꯗꯤꯀꯣ ꯑꯩꯗꯣ ꯌꯥꯝꯅ ꯑꯁꯨꯃꯥꯏꯅ ꯗꯤꯞ ꯑꯣꯏꯅ ꯈꯟꯗꯗꯤ ꯍꯧꯖꯤꯛꯇꯤ ꯄꯨꯔꯥ ꯗꯤꯞ ꯑꯣꯏꯈ꯭ꯔꯦꯕ ꯑꯗꯨ ꯀꯅꯥꯅ ꯈꯪꯉ꯭ꯔꯣ ꯑꯗꯨꯒꯨꯝꯕ ꯃꯈꯜꯒ ꯈꯟꯗ꯭ꯔꯤ ꯑꯩꯗꯤ ꯈꯔ ꯈꯔꯗꯤ ꯍꯧꯈ꯭ꯔꯕꯅꯦ ꯑꯗꯨ ꯍꯧꯖꯤꯛꯇꯤꯁ ꯍꯦꯟꯖꯤꯂꯦꯅ ꯍꯧꯖꯤꯛꯇꯤ ꯌꯦꯡꯉꯛ ꯄꯨꯔꯥ ꯂꯥꯏꯅꯥꯁꯦ ꯍꯦꯟꯖꯤꯟꯈ꯭ꯔꯦꯅ ꯍꯥꯟꯅꯗꯤ ꯑꯗꯨ ꯑꯗꯨꯃꯥꯏꯅ ꯑꯣꯏꯗꯦꯕ ꯍꯅꯥ ꯑꯣꯏꯔꯝꯃꯗꯤ ꯏꯁ ꯈꯪꯉꯅꯤꯅ ꯈ
ꯑꯗꯨ ꯃꯇꯝꯗ ꯅꯪꯉꯣꯟꯗ ꯁꯨꯃꯥꯏꯅ ꯑꯩꯅ ꯋꯥꯔꯤ ꯁꯥꯔꯝꯃꯗꯤ ꯃꯥ ꯈꯛ ꯁꯥꯔꯝꯃꯗꯤ ꯅꯪ ꯀꯩꯅꯣ ꯃꯉꯣꯟꯗꯁꯨ ꯁꯥꯔꯝꯈ꯭ꯔꯅꯤ ꯎꯝ ꯅ ꯃꯅꯦ ꯤ ꯁꯤ ꯁꯥꯔꯝꯃꯤ
ꯅꯪꯁꯦ ꯑꯁꯦꯡꯕꯗꯤ ꯐꯣꯜꯗꯤ ꯑꯗꯨꯝ ꯇꯧꯔꯗꯕꯅꯦ ꯕꯠ ꯅꯪꯅ ꯑꯩ ꯇꯧꯔꯣꯏ ꯑꯩ ꯇꯧꯔꯣꯏ ꯑꯩ ꯑꯩ ꯇꯧꯕ ꯌꯥꯗꯦ ꯍꯥꯏꯅ ꯑꯗꯨꯝꯗ ꯑꯗꯨꯝ ꯂꯦꯞꯈ꯭ꯔꯕꯒꯦ
ꯃꯣꯏꯅꯦ ꯍꯥꯏꯐꯠ ꯁꯥꯔꯒ ꯑꯗꯨꯒ ꯉꯝꯗꯕꯒꯤꯅꯦꯅꯦ ꯎꯔꯔꯄꯗꯤ
ꯀꯗꯥꯏꯗꯕꯣ ꯅꯨꯡꯁꯤꯕꯅ ꯑꯃꯨꯕꯅꯥ
ꯇꯧꯒꯅꯨ ꯇꯧꯒꯅꯨꯅꯗꯤ ꯑꯗꯨꯝ ꯂꯩꯖꯕꯅꯦ ꯑꯗꯨ ꯉꯝꯗ꯭ꯔꯕꯒꯤꯅꯦ ꯑꯩꯗꯣ ꯑꯁꯤꯁ ꯑꯩꯒꯤ ꯐꯣꯜꯠꯅꯦ ꯍꯥꯏꯅꯤꯡꯉꯥꯏꯔꯣ
ꯅꯪꯒꯤ ꯅꯠꯇ꯭ꯔꯗꯤ ꯑꯩꯒꯤꯅꯦ ꯍꯥꯏꯈꯤꯒꯦꯔꯣ ꯈꯝꯨꯗꯕ ꯑꯩ
ꯅꯠꯇꯦꯗ ꯑꯗꯨꯕꯨ ꯑꯩ ꯇꯧꯔꯣꯏꯗꯤ ꯁꯤ ꯌꯥꯝ ꯇꯧꯕꯅꯤꯅ
ꯎꯝ
ꯏꯁꯇꯥꯇꯇꯥꯇ ꯏꯁꯇꯥꯔꯇꯤꯡꯗꯒꯤ ꯐꯔꯁꯨ ꯑꯩ ꯍꯥꯏꯌꯦꯅ
ꯑꯗꯨꯅꯦ ꯐꯣ ꯇꯧꯔꯣꯏ ꯇꯧꯔꯣꯏ ꯍꯥꯏꯔꯒ
ꯂꯇꯗꯤ ꯍꯟꯖꯂꯦ ꯅ ꯍꯤꯟꯁꯤꯤꯟ ꯈꯏꯦ ꯀꯔꯍꯥꯏꯅ ꯇꯧꯒꯅꯤ ꯌꯥꯝꯅꯪ ꯉꯛꯈ꯭ꯔꯣꯏ ꯑꯩꯗꯤ
ꯑꯣ
ꯇꯜꯂꯤꯗ
ꯅꯨꯡꯁꯤꯕ ꯍ ꯃꯤꯅꯤ ꯍꯣ
ꯁꯤꯡ ꯁꯤꯡꯖꯃꯩꯗꯒꯤ ꯑꯣꯏꯔꯝꯗꯁꯅꯨꯃ
ꯑ ꯑꯁ ꯃꯐꯝꯒꯤꯗꯤ ꯑꯣꯏꯅꯤꯡꯕ ꯑꯃ ꯑꯣꯏꯔꯦ ꯁꯅꯨꯅꯦ ꯃꯤꯡꯗꯣ ꯍꯥꯟꯅ ꯈꯪꯈꯤꯁꯦꯅꯦ ꯃꯐꯝꯒꯤꯕꯨ ꯏꯁ ꯅꯪꯒꯤ ꯊꯃꯣꯏ ꯅꯨꯡꯉꯥꯏ ꯉꯥꯏꯅꯦ ꯍꯥꯏꯔꯒ ꯃꯃꯤꯡ ꯈꯪꯈ꯭ꯔꯕ ꯀꯥꯟꯗ ꯑꯦ ꯃꯥꯗꯤ ꯑ ꯈꯣꯡ ꯋꯥꯄꯤꯗꯒꯤꯅꯦ ꯍꯥꯏꯔꯁꯨ ꯌꯥꯏ ꯑꯗꯨꯕꯨ ꯈꯪꯗ꯭ꯔꯤꯕꯅꯤꯅ
ꯑꯁ ꯑꯩ ꯀꯔꯝꯥꯏꯅ ꯑꯩ ꯃꯉꯣꯟꯗ ꯑꯩꯒꯤ ꯃꯤ ꯉꯥꯏꯈꯤꯦꯔꯣꯏ ꯏꯒꯤ ꯃꯤ ꯏꯊꯤ ꯊꯤꯑꯦꯒ ꯃꯥꯅꯁꯨꯨꯈꯥꯏꯔꯣꯏ
ꯅꯪꯒꯤ ꯀ꯭ꯔꯤꯔꯥ ꯍꯜ ꯑ
ꯍꯥꯥꯔꯅꯦ ꯍꯥꯔ
ꯍꯥꯔ ꯍꯥꯔ
ꯍꯥꯔ ꯍꯥꯔ ꯑꯩꯒꯤ ꯍꯥꯔ ꯆꯥꯔꯗꯤ ꯌꯥꯝ ꯐꯈ꯭ꯔꯅꯤ ꯅꯪꯗꯣ ꯍꯥꯏꯅꯤꯡꯉꯥꯏꯅꯦ
ꯎꯝꯝ
ꯑꯦ ꯑꯩꯒꯤꯃꯤꯡ ꯀꯔꯤꯒꯤ ꯁꯨꯃꯥꯏꯅ ꯊꫭꯜꯂꯝ ꯕ꯭ꯔꯥ ꯈꯪꯗꯦ ꯆꫭꯊꯦꯒꯤ ꯃꯤꯡ ꯑꯣꯏꯔꯁꯨ ꯑꯂꯦꯝꯕꯤꯒꯨꯝꯕ ꯂꯩꯌꯦ ꯍꯥꯏꯕ ꯆꫭꯊꯦꯒꯤ ꯃꯤꯡꯗ ꯑꯩꯅ ꯄꯥꯝꯕꯗꯤ ꯂꯩꯇꯦ ꯑꯗꯨꯕꯨ
ꯂꯩꯇꯦ ꯑꯩꯁꯨ ꯑꯩ ꯄꯪꯐꯪꯗ ꯐꯪꯉꯦ ꯀꯃꯥꯏꯅ ꯇꯧꯕ꯭ꯔꯥ ꯈꯪꯗꯦ
ꯑꯩꯈꯣꯏꯅꯀꯣ ꯑꯩꯈꯣꯏ ꯆꫭꯊꯦꯂꫭꯟꯗ ꯑꯩꯈꯣꯏꯒꯤꯁꯨ ꯅꯤꯛꯅꯦꯝ ꯗꯨꯝ ꯂꯩꯖꯩꯌꯦꯅ ꯑꯩꯈꯣꯏ ꯏꯃꯥꯈꯣꯏꯅ ꯂꯩꯛ ꯑꯗ ꯑꯩꯒꯤ ꯀꯩꯅꯣꯗ ꯏꯟꯁꯇꯥꯒ꯭ꯔꯥꯝꯗ ꯍꯥꯞꯄꯗꯣ
ꯍꯥꯏꯕ ꯁꯥꯔꯤ ꯑꯩꯈꯣꯏꯒꯤ ꯑꯩꯈꯣꯏꯒꯤ ꯒꯥꯔꯤ ꯇꯦ ꯑꯩꯗꯤ ꯅꯤꯛꯅꯦꯝ ꯁꯨ ꯂꯩꯇꯦ ꯗꯦꯠ ꯑꫭꯕ ꯕꯥꯔꯠꯁꯨ ꯈꯪꯗꯦ ꯑꯗꯨꯒ ꯌꯦꯡꯉꯣ
ꯅꯪꯒꯤ ꯀꯩꯅꯣ ꯂꯩꯕꯗꯨꯗꯤ ꯑꯄꯤꯛꯔ ꯀꯩꯅꯣꯝꯃ ꯂꯩ ꯕꯗꯨꯗꯤ
ꯑꯁ ꯑꯗꯨꯅ ꯑꯗꯨ ꯑꯗꯨꯗꯤ ꯑ ꯏꯃꯥꯍꯣꯏ ꯁꯥꯏꯠꯅꯤꯅ ꯍꯥꯏ ꯍꯥꯏ ꯇꯥꯎꯕ ꯑꯗꯨꯒꯤꯀꯣ ꯀꯩꯅꯣꯁꯦ ꯁꯨꯃꯥꯏꯅ ꯇꯧꯕꯅꯦꯕ ꯉꯁꯥꯏꯗꯣ ꯑꯩꯅ ꯏꯄꯥꯥ ꯉꫭꯟꯗ ꯀꯔꯤꯒꯤ ꯒꯥꯔꯤ ꯆꯠꯀꯦꯔꯥ ꯍꯥꯏꯔꯒ ꯑꯁꯤ ꯀꯩꯅꯣꯒꯤꯗ ꯑꯩꯒꯤꯒ ꯆꯠ ꯇꯥꯔꯦꯅ ꯎꯄꯥꯏ ꯂꯩꯇꯦꯅ ꯍꯥꯏꯕ ꯑꯗꯨꯒꯤ ꯑꯩꯅ ꯑꯠꯁꯥ ꯑꯩꯕꯨ ꯑ ꯑꯗꯨ ꯅꯪꯒꯤ ꯒꯥꯔꯤꯁꯤꯗꯤ ꯏꯝꯐꯥꯜ ꯌꯧꯕꯁꯨ ꯌꯥꯗꯕꯕꯨ ꯑꯩꯅ ꯍꯥꯏꯕ ꯑꯗꯨꯒꯤ ꯀꯔꯤꯗꯤ ꯎꯄꯥꯏ ꯂꯩ ꯏꯆꯥ ꯏꯁꯨꯒꯤ ꯑꯩꯒꯤ ꯅꯨꯄꯤꯒꯤ ꯑꯩꯒꯤ ꯑꯉꯥꯡꯁꯤꯡꯒꯤ ꯑꯣꯏꯔꯕꯅꯤꯅ ꯍꯥꯏꯕ ꯑꯗꯨꯒꯤ ꯑꯩꯅ ꯑꯩ ꯈꯨꯠꯇ ꯑꯩꯉꯣꯟ ꯊꯤꯜꯂꯛ ꯑꯣ ꯑꯩꯗꯤ ꯍꯥꯏꯕ ꯑꯩꯅ ꯑꯣ ꯑꯩꯁꯤꯅ ꯇꯥ ꯑꯣꯏꯅ ꯅꯤꯡꯗ꯭ꯔꯦ ꯅꯠꯇ꯭ꯔꯥ ꯍꯥꯏꯔꯒ ꯑꯩꯗ
ꯑꯦ ꯅꯪꯒꯤ ꯃꯤꯡꯁꯨ ꯁꯥꯟꯅ ꯂꯩꯏꯁꯤꯗꯤ
ꯑꯩꯕꯨꯅ ꯑꯩꯕꯨꯅ ꯊꯤꯟꯕꯤꯗ꯭ꯔꯒ ꯍꯧꯖꯤꯛꯅ ꯏꯁ ꯏꯆꯥ ꯏꯁꯨ ꯃꯌꯥꯝꯒꯤꯗꯃꯛ ꯀꯔꯤꯗꯤ
ꯑꯣ ꯑꯣ ꯑꯣ ꯐꯤꯟꯕꯤꯗꯦꯁꯤꯅꯦꯕ ꯊꯤꯟꯕꯤꯌꯨ ꯍꯥꯏꯌꯣ
ꯌꯥꯎꯔꯦ ꯊꯤꯠꯂꯔꯣꯏ ꯑꯗꯨꯒꯤ ꯆꯤꯁ ꯀꯔꯤ ꯍꯥꯏꯕ ꯊꯥꯕꯥ ꯑꯁ ꯄꯩꯁꯥ ꯌꯥꯝ ꯊꯥꯔꯛꯏꯗꯨꯗꯤ ꯑꯩꯅ ꯌꯥꯔꯦ ꯍꯥꯏꯔꯒ
ꯀꯣꯟꯁꯨ ꯀꯣꯟꯅꯗꯦ ꯍꯥꯏꯕꯤ ꯌꯥꯗ꯭ꯔꯣ
ꯑꯗꯨꯅꯦ ꯑꯩꯅ ꯁꯥꯎꯕꯤꯔꯦ ꯑꯗꯨ ꯃꯣꯏ ꯅꯣꯛꯄꯤꯔꯦ
ꯀꯦꯃꯦꯒ ꯄꯩꯁꯥ ꯄꯤꯒꯦꯗꯤ ꯈꯟꯗꯕꯤꯗꯅꯣ ꯄꯤꯔꯤꯕ
ꯎꯄꯥꯏ ꯂꯩꯕꯤꯗ꯭ꯔꯦ ꯑꯩ ꯑꯗꯨꯝ ꯇꯥꯕꯤꯔꯦ
ꯎꯝ
ꯎꯝ ꯅꯨꯪꯁꯤꯕꯥ ꯍꯨ ꯅꯤ ꯍꯨ
ꯈꯨꯔꯗꯒꯤ ꯍꯦꯟꯅ ꯀꯟꯕ
ꯖꯤꯂꯤ ꯐꯤꯁꯁꯦ ꯎꯕꯁꯨ ꯐꯪꯗꯕ ꯖꯤꯂꯤ ꯐꯤꯁꯅꯦꯕ
ꯇꯤꯚꯤꯗ ꯅꯣꯏꯒꯤ ꯇꯤꯚꯤꯗ ꯌꯦꯡꯉꯣ
ꯎꯝꯝꯝ ꯏꯁꯤꯠꯇꯕ ꯑꯃ ꯌꯥꯎꯔꯤꯁꯦ
ꯑꯩꯀ꯭ꯋꯥꯔꯤꯝ ꯍꯥꯏꯔꯒ ꯇꯤꯚꯤꯗꯒꯤ ꯑꯗꯨꯝ ꯌꯦꯡꯕ ꯌꯥꯔꯕꯅꯦ ꯑꯩꯈꯣꯏ ꯌꯦꯡꯉꯣ ꯖꯨ ꯆꯠꯀꯅꯤ ꯍꯥꯏꯔꯒ ꯁꯨꯡꯆꯠ ꯆꯠꯇꯦ
ꯆꯂꯔꯣꯏ ꯑꯗꯨꯝ ꯆꯠꯂꯔꯣꯏꯗꯕꯅꯦ
ꯀꯅꯤ ꯁꯦ ꯁꯅ ꯃꯅꯤꯄꯨꯔꯁꯦ ꯍꯟꯗꯛ ꯈꯔ ꯌꯥꯝ ꯀꯣꯏꯕꯤꯌꯨꯗ
ꯏꯕꯦꯝꯃ ꯉꯔꯥꯡ ꯈꯦꯔ ꯁꯦꯝꯃꯦ ꯆꯥꯕ ꯐꯪꯗꯦ
ꯏꯃꯥ ꯀꯩꯒꯤ ꯌꯥꯝꯃꯟꯕꯒꯤ
ꯎꯝ ꯌꯥꯝꯗꯤ ꯌꯥꯝꯃꯦꯕꯀꯣ ꯀꯨꯀꯔ ꯑꯃꯅꯦꯕ
ꯑꯩꯅ ꯍꯥꯏꯕꯗꯤ ꯃꯤ ꯌꯥꯝꯃꯟꯕꯒꯤꯔ
ꯎꯝ ꯈꯡꯗꯦ ꯃꯤ ꯌꯥꯃꯤ ꯃꯤ ꯍꯥꯏꯁꯦꯔꯣ ꯑꯗꯨ ꯑꯩꯁꯨ ꯂꯩꯗꯤ ꯂꯩꯕ ꯑꯗꯨ ꯑꯣꯏꯅ ꯆꯥꯗ꯭ꯔꯕ ꯑꯩꯁꯦ
ꯏꯀꯥꯏꯕꯤꯔꯕ
ꯑꯣ ꯀꯥꯏ ꯍꯧꯖꯤ ꯅ ꯇꯅ ꯑꯗꯨꯝ ꯑꯁ ꯈꯪꯗꯦ ꯂꯝꯆ ꯑꯗꯨꯝ ꯃꯤꯁꯨ ꯂꯩꯕꯒꯤ ꯑꯗꯨꯒ ꯀꯩꯅꯣꯁꯨ ꯊꯧꯁꯥꯗꯕ ꯎꯝ ꯊꯧꯁꯥꯕꯤ ꯇ꯭ꯔꯦ ꯑꯩꯅ
ꯏ ꯀꯥꯏꯕ ꯁꯥꯕꯅꯤ ꯅꯪꯒꯤꯗꯣ ꯑꯩ ꯈꯜꯂꯤꯦ
ꯃꯥꯅꯦ ꯃꯥꯅꯦ ꯏꯀꯥꯏꯕꯅꯦꯕ
ꯃꯣꯏ ꯊꯣꯡꯅꯤꯡꯉꯥꯏꯁꯤ ꯏ ꯀꯥꯏꯔꯦ ꯍꯥꯏꯕꯗꯨꯗꯤ ꯋꯥꯔꯤ ꯂꯩꯔꯦ
ꯑꯗꯨ ꯃꯣꯏ ꯊꯣꯛꯧꯕꯁꯨ ꯀꯥꯏꯔꯦ ꯏꯁꯥꯒꯤ ꯌꯨꯝꯗ ꯐꯥꯎꯕ
ꯑꯦꯝ ꯏꯀꯥꯏꯕ ꯌꯥꯗꯦ ꯑꯗꯨꯒꯨꯝꯕ ꯅꯨꯡꯁꯤꯠ ꯅꯨꯡꯁꯥ ꯈꯔ ꯆꯠꯇ꯭ꯔꯗꯤ ꯀꯃꯥꯏꯅ ꯍꯤꯡꯒꯅꯤ
ꯑꯁ ꯈꯪꯗꯦ ꯀꯣꯛ ꯐꯃ ꯆꯠ ꯆꯠꯂꯒ ꯐ ꯀꯩꯅꯣ ꯇꯧꯕꯗ